ꯍꯜꯂꯣ
ꯇꯥꯔꯕꫭ ꯇꯥꯔꯕꯣ ꯑ ꯑꯣ ꯑꯁ ꯃꯊꯛ ꯀꯥꯈꯠꯂꯛꯑꯒ ꯁꯤꯗꯤ ꯂꯣꯏꯅ ꯑꯁꯇꯔ ꯇꯧꯁꯤꯜ ꯂꯩꯔꯝꯃꯦ ꯁꯤꯗꯤ ꯆꯪꯕꯁꯨ ꯌꯥꯗ꯭ꯔꯦ
ꯅꯣꯏ ꯌꯨꯝ ꯁꯥꯔꯤꯔꯣ
ꯑꯈꫭꯏ ꯌꯨꯝ ꯁꯥꯥ ꯂꯣꯏꯗ꯭ꯔꯤꯌꯦ ꯀꯟꯅ ꯐ꯭ꯂꯣꯔ ꯇꯧꯔꯤꯌꯦ ꯃꯊꯛꯀꯤ
ꯑꯣ ꯅꯣꯏꯒꯤ ꯃꯊꯛꯇ ꯑꯃ ꯌꯣꯠꯅ ꯇꯧꯔꯒ ꯁꯥꯕꯗꯨꯔꯣ
ꯑꯥ ꯌꯣꯠꯅ ꯇꯧꯔ ꯁꯥꯕꯗꯣ
ꯅꯪ ꯂꯨꯍꫭꯡꯗꯣꯔꯕꫭ
ꯑꯩ ꯂꯨꯍꫭꯡꯉꯣ ꯍꯥꯏꯔꯤꯅꯦ ꯃꯌꯥꯝꯁꯤꯅ
ꯑꯗꯨꯗꯤ ꯂꯨꯍꫭꯡꯉꯁꯤ ꯀꯩꯅꯣ
ꯉꯝꯗ꯭ꯔꯦ ꯅꯨꯄꯤ ꯂꯩꯇ꯭ꯔꯤ ꯁꯦꯁ
ꯅꯨꯄꯤ ꯐꯖꯕ ꯑꯃ ꯄꯤꯔꯒꯦ ꯆꯦꯔꯦꯠ ꯆꯦꯔꯦꯠ ꯂꯥꯎꯕ ꯑꯃ ꯑꯗꯨꯒ ꯍꯣꯡꯗꯣꯛꯑꯁꯤꯅꯦ
ꯑꯗꯨꯅ ꯐꯗꯣꯏꯔꯥ ꯈꯪꯗꯦ ꯃꯌꯥꯝꯁꯤꯅ ꯌꯨꯝ ꯁꯥ ꯂꫭꯏꯔꯃꯤꯅ ꯍꯣꯡꯉꯣ ꯍꯣꯡꯉꯣ ꯍꯥꯏꯔ ꯂꯩꯔꯦ
ꯑꯗꯨꯅꯤ ꯄꯥꯈꯪ ꯄꯥꯈꯪ ꯂꯩꯕ ꯏꯃꯨꯡꯗ ꯌꯨꯝ ꯁꯥꯒꯠꯂꯗꯤ ꯃꯁꯥꯅ ꯂꯨꯍꯣꯡꯉꯝꯗꯥꯏꯒꯤ ꯌꯨꯝ ꯁꯦꯝꯖꯤꯟꯕ ꯑꯗꯒꯤ ꯂꯨꯍꯣꯡꯉꯣ ꯍꯥꯏꯕꯁꯤ ꯃꯁꯥꯅ ꯇꯥꯕꯅꯤ ꯑꯆꯨꯝꯕ ꯋꯥꯅꯤꯅꯦ ꯃꯌꯥꯝꯅ ꯍꯥꯏꯔꯤꯗꯣ ꯊꯨꯖꯤꯜꯂꯁꯤꯅꯦ ꯑꯗꯨꯗꯤ
ꯈꯪꯗꯦꯗ ꯅꯣꯏꯅꯕꯨ ꯍꯥꯜꯂꯦ ꯈꯪꯕꯣꯟꯇꯦ ꯅꯣꯏꯗꯤ ꯐꯤꯠꯇ ꯂꯩꯔꯕꯅꯤꯗꯣ ꯋꯥꯀꯤꯡ ꯆꯠꯀꯦ ꯈꯜꯂꯝꯕꯅꯦ ꯍꯧꯖꯤꯛ ꯆꯠ ꯐꯠꯇꯕꯤ ꯂꯩ ꯍꯣꯏ ꯅꯨꯃꯤꯗꯥꯡ ꯋꯥꯏꯔꯝꯁꯦ ꯌꯨꯝꯗ ꯑꯣꯏꯅ ꯂꯩꯔꯦ
ꯑꯩꯁꯨ ꯀꯩꯅꯣ ꯆꯠꯂꯨꯕꯅꯦ ꯃꯄꯥꯟ ꯊꯣꯛꯎꯕꯅꯦ ꯑꯗꯨꯒ ꯍꯜꯂꯛꯑꯒ ꯁꯥꯃꯟꯗꯅ ꯑꯩꯁꯤ ꯏꯔꯨꯖꯔꯨꯔꯦ ꯑꯗꯨ ꯏꯔꯨꯖꯔꯨꯔꯒ ꯑꯩ ꯏꯔꯨꯖꯕ ꯂꯣꯏꯕꯒ ꯐꯝꯗꯕꯗ ꯉꯥꯏꯔꯤ ꯑꯗꯨꯃꯥꯏꯅ ꯅꯪꯗꯤ ꯋꯥꯛꯀꯤꯡꯗꯤ ꯅꯨꯃꯤꯠ ꯅꯨꯡꯇꯤꯒꯤ ꯆꯠꯄ꯭ꯔꯣ ꯅꯨꯃꯤꯗꯥꯡꯋꯥꯏꯔꯝ ꯈꯨꯗꯤꯡ
ꯅꯠꯇꯦ ꯉꯁꯤꯈꯛ ꯆꯠꯂꯨꯁꯤꯔ ꯇꯧꯅꯦ ꯍ ꯏꯃꯥꯟꯅꯕ ꯈꯩꯗꯨ ꯀꯧꯔꯒ ꯉꯁꯤ ꯀꯦꯖꯤꯡ ꯂꯣꯡꯝ ꯁꯥꯏꯠꯇ ꯆꯠꯂꯨꯁꯤꯔꯥꯅ ꯇꯧꯔꯝꯕꯅꯦ ꯑꯗꯨ ꯄꯥꯎ ꯐꯥꯎꯅꯗ꯭ꯔꯤ ꯈꯤꯇꯪ ꯊꯦꯡꯒꯗꯧ ꯃꯥꯜꯂꯦ
ꯍꯣꯏ ꯈꯔ ꯊꯦꯡꯅ ꯆꯠꯄꯅꯕꯨꯗꯤ ꯅꯨꯡꯉꯥꯏꯕꯅꯤ ꯍꯥꯏꯗꯤ ꯅꯨꯃꯤꯗꯥꯡ ꯋꯥꯏꯔꯝꯒꯤ ꯃꯤꯁꯨ ꯊꯣꯛꯅꯔꯛꯄꯗꯣ ꯑꯣꯏ ꯁꯨꯝ ꯄꯣꯠ ꯆꯩ ꯂꯩꯕ ꯈꯣꯠꯄꯒꯤ ꯑꯗꯒꯤ ꯅꯨꯄꯤ ꯅꯨꯄꯤ ꯑꯣꯏꯔꯣ ꯃꯁꯛ ꯐꯖꯕ ꯅꯨꯃꯤꯗꯥꯡ ꯑꯣꯏꯏꯔꯣꯝꯒꯤ ꯃꯌꯥꯝ ꯊꯣꯛꯅꯔꯛꯄ ꯑꯩꯣꯏꯅꯤ ꯀꯦꯔ ꯀꯦꯔꯒ ꯃꯁꯥꯅ ꯅꯥꯜꯂꯒ ꯅꯪꯁꯨ ꯅꯁꯥ ꯈꯔ ꯅꯥꯜꯂꯒ ꯆꯠꯂꯣ ꯅ ꯇ꯭ꯔꯦꯛ ꯁꯨꯠ ꯑꯃ ꯇ꯭ꯔꯦꯛꯄꯦꯟ ꯑꯃ ꯁꯦꯠꯂꯒ ꯐꯗꯠ ꯐꯗꯠ ꯆꯠꯄꯗꯣ ꯑꯗꯨꯃꯥꯏꯅ ꯆꯠꯇꯕꯤꯗ
ꯈꯪꯗꯦꯗ ꯍꯧꯖꯤꯛꯀꯥꯟꯗꯕꯨ ꯀꯦꯔꯤꯕ ꯀꯦꯗ꯭ꯔꯥ ꯀꯦꯗ꯭ꯔꯃ ꯀꯦꯗꯕꯅꯦꯅ ꯐꯔꯦꯗ ꯇꯧꯔꯦꯅ ꯍꯧꯖꯤꯛꯀꯥꯟꯗ ꯎ ꯀꯩꯀꯩ ꯏꯟꯁꯥꯡ ꯆꯥꯈ꯭ꯔꯕ ꯉꯁꯤꯗꯤ
ꯎ ꯑꯩꯈꯣꯏ ꯈꯣꯡꯗ꯭ꯔꯨꯝ ꯊꯣꯡꯕ ꯆꯥꯏꯌꯦ ꯈꯣꯡꯗ꯭ꯔꯨꯝꯗꯨ ꯊꯥꯎ ꯉꯧꯔꯒ ꯊꯣꯡꯕ ꯆꯥꯏꯌꯦ ꯅꯪꯗꯤ ꯀꯩ ꯆꯥꯒꯦ
ꯑꯩꯈꯣꯏ ꯉꯁꯤ ꯑꯌꯨꯛꯀꯤ ꯆꯝꯊꯣꯡ ꯑꯁꯤꯟꯕ ꯑꯣꯏꯅ ꯊꯣꯡꯉꯦ ꯅꯨꯃꯤꯗꯥꯡꯗꯤ ꯀꯩꯗꯧꯗꯣꯏꯕ ꯉꯁꯤ ꯅꯨꯃꯤꯗꯥꯡꯒꯤꯅ
ꯅꯨꯃꯤꯗꯥꯡꯒꯤꯗꯤ ꯆꯦꯡꯒꯨꯝ ꯈꯔ ꯂꯩꯑꯦ ꯆꯦꯡꯒꯨꯝꯁꯤ ꯑꯣꯏꯅ ꯀꯥꯡꯍꯧ ꯉꯧꯔꯒ ꯑꯗꯨꯃꯥꯏꯅ ꯆꯥꯔꯒꯦꯅ ꯇꯧꯔꯤ ꯇꯧꯔꯤꯁꯦ ꯏꯔꯣꯝꯕ ꯑꯃꯗꯤ ꯆꯥꯅꯤꯡꯕꯅꯤ ꯑꯗꯨ ꯏꯔꯣꯝꯕꯗꯨꯗꯤ ꯑꯩꯈꯣꯏꯒꯤ ꯀꯩꯅꯣ ꯃꯄꯥꯟ ꯊꯣꯛꯑꯒ ꯑꯃꯨꯛ ꯂꯩꯔꯨꯗ꯭ꯔꯗꯤ ꯐꯔ ꯀꯩꯅꯣ ꯇꯧꯔꯣꯏ ꯐꯥꯔꯛ ꯇꯥꯔꯅꯤ ꯍꯥꯏꯗꯤ ꯏꯔꯣꯟꯝꯕꯗꯣ ꯏꯔꯣꯟꯅꯕ ꯄꯣꯠ ꯃꯆꯩꯗꯨꯣ ꯂꯩꯇꯦꯕ ꯑꯗꯨ ꯑꯗꯨꯒꯤ
ꯎꯝ ꯆꯦꯡꯒꯨꯝꯗꯨꯁꯨ ꯍꯥꯎꯕꯅꯤꯗ ꯇꯣꯞꯄꯒ ꯐꯖꯅ ꯆꯥꯕꯗ ꯏꯟꯁꯥꯡ ꯑꯃ ꯑꯗꯨꯝ ꯑꯣꯏꯕꯅꯦ ꯅꯠꯇ꯭ꯔꯒ ꯆꯦꯡꯒꯨꯝꯗꯣ ꯊꯣꯡꯉꯁꯨ ꯌꯥꯏ ꯅꯪꯅ ꯍꯩꯔꯒꯗꯤ ꯑꯗꯨꯒ ꯐꯖꯅ ꯆꯥꯕꯗ ꯑꯗꯨꯅ ꯍꯦꯟꯅ ꯄ꯭ꯔꯣꯇꯤꯟꯁꯨ ꯃꯌꯥꯝ ꯌꯥꯎꯕ ꯑꯗꯨꯅ ꯍꯦꯟꯅ ꯐꯕꯅꯦ
ꯑꯣ ꯆꯦꯡꯒꯨꯝꯁꯤ ꯄ꯭ꯔꯣꯇꯤꯟꯁꯤ ꯌꯥꯝꯅ ꯌꯥꯎꯕ꯭ꯔ ꯑꯩꯗꯤ ꯑꯩꯗꯤ ꯄ꯭ꯔꯣꯇꯤꯟ ꯌꯥꯎꯋꯦꯁꯨ ꯈꯪꯗꯦ ꯑꯗꯨꯒ ꯀꯩꯅꯣꯇꯣ ꯅꯍꯥꯟꯕꯨ ꯑꯩꯅ ꯆꯦꯡꯒꯨꯝꯁꯤ ꯂꯩꯔꯛꯑꯒ ꯅꯨꯃꯤꯠꯇꯨꯗ ꯆꯥꯕꯗꯣ ꯐꯔꯛ ꯇꯥꯔꯕ ꯑꯗꯨꯗꯤ ꯑꯩꯒꯤ ꯀꯥꯁꯤ ꯌꯥꯝꯅꯁꯨ ꯁꯥꯕ ꯑꯣꯏꯌꯦꯕ ꯍꯧꯖꯤꯛꯁꯤ ꯀꯥꯂꯦꯟ ꯑꯥ ꯑꯣꯏꯕꯒꯤ ꯃꯌꯥꯝꯒꯤ ꯀꯥꯗꯒꯤ ꯑꯩꯁꯤꯅ ꯈ꯭ꯋꯥꯏꯗꯒꯤ ꯍꯦꯟꯅ ꯁꯥꯕ꯭ꯔꯥ ꯑꯗꯨꯃꯥꯏꯅ ꯇꯧꯋꯦꯕ ꯑꯗꯨ ꯅꯨꯃꯤꯇꯨꯗꯥ ꯆꯥꯕ ꯊꯥꯕ ꯅꯨꯃꯤꯠꯇꯨꯗ ꯐꯥꯔꯛ ꯇꯥꯕꯗꯒꯤ ꯑꯩꯗꯣ ꯊꯝꯕꯅꯦꯕ ꯁꯟꯗꯣꯛꯑꯒ ꯁꯟꯗꯣꯛꯑ ꯊꯝꯕꯗꯩ ꯃꯊꯟꯇ ꯂꯣꯏꯅ ꯑꯩꯈꯣꯏꯒꯤ ꯀꯩꯅꯣꯗ ꯀꯪꯁꯤꯜꯂꯛꯄ ꯈꯣꯏꯊꯖꯔꯛꯄ ꯂꯩꯔꯝꯃꯦ ꯑꯗꯩ ꯑꯩꯅ ꯑꯦꯁꯤꯗꯤ ꯉꯁꯤ ꯆꯥꯔꯔꯣꯏꯒꯦ ꯑꯗꯨꯝ ꯈꯔ ꯁꯦꯒꯥꯏꯔꯒ ꯑꯣꯏꯅ ꯀꯩꯅꯣ ꯇꯧꯔꯒꯦꯅ ꯀꯪꯍꯟꯈ꯭ꯔꯒꯦ ꯍꯥꯏꯔ ꯑꯗꯨꯃꯥꯏꯅ ꯑꯀꯪꯕ ꯑꯣꯏꯅ ꯊꯝꯕꯅꯦ
ꯍꯣ ꯐꯩꯌꯦ ꯑꯗꯣ ꯗ꯭ꯔꯥꯏ ꯑꯣꯏꯅ ꯑꯀꯪꯕ ꯑꯣꯏꯅ ꯊꯝꯕꯗꯨꯁꯨ ꯐꯩ ꯍꯥꯏꯗꯤ ꯆꯦꯡꯒꯨꯝ ꯍꯥꯏꯁꯦ ꯑꯗꯨꯝ ꯄ꯭ꯔꯣꯇꯤꯟꯗꯣ ꯋꯥꯡꯕꯅꯤꯅ ꯉꯥ ꯆꯥꯗ꯭ꯔꯒꯁꯨ ꯆꯦꯡꯒꯨꯝꯗꯣ ꯆꯥ ꯇꯥꯔꯒꯗꯤ ꯀꯥꯟꯅꯕꯗꯣ ꯑꯗꯨꯝ ꯉꯥꯒꯤ ꯀꯥꯟꯅꯕꯗꯣ ꯑꯗꯨꯝ ꯆꯦꯡꯒꯨꯝꯗꯁꯨ ꯌꯥꯎꯕꯅꯤꯅ ꯏꯁꯥꯗ ꯄ꯭ꯔꯣꯇꯤꯟ ꯌꯥꯝ ꯄꯤꯑꯅ ꯑꯗꯨꯃꯥꯏꯅ ꯍꯥꯏꯕꯅꯦ ꯗꯣꯛꯇꯔꯁꯤꯡꯅ ꯑꯗꯨꯅ ꯆꯥꯎꯌꯣ ꯃꯔꯛ ꯃꯔꯛꯇ ꯅꯨꯡꯇꯤꯒꯤ ꯆꯥꯕ ꯉꯝꯗ ꯇꯥꯔꯒꯁꯨ ꯃꯔꯛ ꯃꯔꯛ ꯕꯖꯥꯔ ꯊꯣꯛꯄꯗ ꯂꯩꯔꯛꯑꯒ ꯑꯗꯨꯝ ꯆꯥꯎꯌꯣ
ꯍꯣꯏ ꯆꯨꯝꯃꯦ ꯅꯥꯪꯅ ꯍꯥꯏꯗꯨꯁꯨ ꯍꯧꯖꯤꯛ ꯑꯩꯈꯣꯏꯒꯤ ꯅꯣꯡꯁꯨ ꯇꯥꯕ ꯃꯇꯝꯅꯤꯅꯀꯣ ꯆꯤꯡꯒꯨꯝꯁ ꯑꯅꯧ ꯑꯅꯧꯕꯁꯤ ꯌꯥꯝꯅ ꯆꯣꯡꯈꯠꯅꯕ ꯃꯥꯜꯂꯦꯕ ꯃꯈꯜ ꯃꯈꯜꯒꯤ ꯑꯩꯈꯣꯏꯒꯤ ꯆꯦꯡ ꯆꯦꯡꯒꯨꯝꯕ ꯃꯈꯟ ꯑꯩꯈꯣꯏꯒꯤ ꯑꯁꯥꯡꯕ ꯑꯃ ꯂꯩꯅꯨꯡꯗꯒꯤ ꯐꯨꯒꯠꯂꯛꯑꯒ ꯍꯧꯕꯤꯗꯣ ꯁꯥꯡꯅ ꯁꯨꯝ ꯆꯤꯡꯊꯣꯛꯄ ꯌꯥꯕꯤꯗꯣ ꯑꯗꯨꯒꯨꯝꯕ ꯆꯦꯡꯒꯜꯗꯨꯁꯨ ꯃꯈꯟ ꯃꯈꯟ ꯌꯥꯝꯅ ꯊꯣꯛꯄꯥ ꯃꯥꯜꯂꯤ ꯍꯧꯖꯤꯛ ꯅꯣꯡꯁꯨ ꯁꯨꯈꯤꯕ ꯃꯇꯨꯡꯒꯤꯀꯣ ꯃꯈꯟ ꯃꯈꯜꯒꯤ ꯆꯦꯡꯒꯨꯝ ꯑꯅꯧꯕ ꯑꯗꯨꯃꯥꯏꯅ ꯆꯣꯡꯈꯠꯄ ꯃꯥꯜꯂꯦ
ꯍꯧꯖꯤꯛ ꯌꯥꯝ ꯆꯣꯡꯅꯕꯅꯦ ꯑꯗꯩ ꯃꯤꯅꯁꯨ ꯌꯥꯝ ꯍꯦꯛꯄꯒꯤ ꯊꯥꯒꯠꯅꯔꯛꯄꯅꯦ ꯑꯩ ꯉꯔꯥꯡ ꯅꯍꯥꯟ ꯌꯥꯝ ꯎꯔꯝꯃꯦ ꯃꯗꯨꯒꯤ ꯃꯣꯏꯅ ꯁꯨꯃꯥꯏꯅ ꯆꯦꯡꯀꯨꯞ ꯍꯦꯛꯑ ꯍꯦꯛꯑꯒ ꯑꯗꯨꯃꯥꯏꯅ ꯇꯧꯕꯤꯗꯣ ꯑꯁꯥꯡꯕꯗꯣ ꯍꯣꯏ ꯑꯁꯥꯡꯕꯗꯨꯅ ꯍꯦꯜꯂꯤꯀꯣ ꯆꯔꯨ ꯌꯦꯟ ꯍꯥꯏ ꯗꯣꯏꯔꯥ ꯆꯔꯨꯌꯦꯟ ꯑꯗꯨꯃꯥꯏꯅ ꯍꯥꯏꯅꯕꯅꯦ ꯑꯗꯨꯝ ꯑꯗꯨꯅ ꯍꯦꯜꯂꯤ ꯃꯣꯏꯅ ꯍꯧꯖꯤꯛꯀꯥꯟ ꯆꯣꯡꯕ ꯅꯣꯡ ꯃꯇꯝꯅꯤꯅꯀꯣ ꯅꯣꯏꯗꯨꯗ ꯅꯣꯡ ꯇꯥꯗ꯭ꯔꯣ ꯍꯧꯖꯤꯛꯀꯥꯟꯕꯨ
ꯇꯥꯔꯝꯕꯅꯦ ꯉꯥꯏꯍꯥꯛꯇꯪ ꯇꯥꯔꯝꯃꯦ ꯑꯩꯗꯤ ꯀꯥ ꯃꯅꯨꯡꯗ ꯂꯩꯕꯒꯤ ꯈꯪꯍꯧꯗ꯭ꯔꯦ ꯅꯣꯡ ꯇꯥꯕꯗꯣ ꯑꯗꯨꯗꯣ ꯃꯄꯥꯟ ꯊꯣꯛꯂꯛꯀꯥꯟꯗ ꯂꯣꯏꯅ ꯆꯣꯠꯂꯒ ꯂꯩꯔꯝꯃꯦ ꯇꯧꯔꯤꯁꯦ ꯑꯗꯣ ꯑꯩꯒꯤ ꯎꯌꯦꯟꯗꯨꯕꯨꯗꯤ ꯀꯩꯅꯣ ꯇꯧꯕ ꯅꯠꯇꯦꯗ ꯍꯥꯏꯗꯤ ꯃꯣꯏꯒꯤ ꯑꯗꯨꯝꯕ ꯌꯥꯝꯅ ꯀꯩꯅꯣ ꯇꯧꯕꯤꯗꯣ ꯅꯠꯇꯦ ꯍꯥꯏꯗꯤ ꯅꯣꯡ ꯇꯥꯔꯀꯥꯟꯗ ꯆꯣꯡꯕꯤꯗꯨꯕꯗꯤ ꯅꯠꯇꯦ ꯑꯩꯒꯤꯗꯨꯗꯤ ꯑꯩꯈꯣꯏꯒꯤ ꯃꯣꯏ ꯃꯔꯨ ꯂꯧꯔꯒ ꯇꯣꯉꯥꯟꯅ ꯑꯩꯈꯣꯏꯒꯤ ꯌꯨꯝꯗ ꯁꯦꯝꯃꯒ ꯇꯧꯕꯤ ꯆꯦꯡꯒꯨꯝꯗꯣ ꯑꯗꯨꯒꯤ ꯃꯑꯣꯡꯗꯨꯅꯤ ꯇꯧꯔꯤꯁꯦ ꯑꯗꯣ ꯉꯥꯗꯒꯤ ꯆꯦꯡꯒꯨꯝꯅꯕꯨꯒꯤ ꯍꯦꯟꯅ ꯇꯥꯡꯉꯤ ꯍꯥꯏꯗꯨꯅꯤꯗ ꯆꯦꯡꯒꯨꯝꯁꯤ ꯌꯥꯝꯅ ꯇꯥꯡꯉꯤꯅꯦ ꯌꯥꯝ ꯍꯥꯏꯗꯤ ꯍꯣꯡꯕꯗꯣ ꯑꯣꯏꯗꯦꯕ
ꯎꯝ ꯍꯣꯏ ꯇꯥꯡꯕꯅꯦ ꯑꯗꯨ ꯑꯗꯨꯁꯨ ꯀꯥꯟꯅꯩꯌꯦ ꯌꯨꯝꯗ ꯊꯥꯕꯗꯣ ꯇꯣꯉꯥꯟꯅ ꯍꯥꯏꯗꯤ ꯃꯁꯥꯅ ꯃꯍꯧꯁꯥꯅ ꯆꯣꯡꯖꯔꯛꯄ ꯅꯠꯇꯕ ꯐꯖꯅ ꯍꯧꯖꯤꯛꯇꯤ ꯂꯣꯏꯅꯃꯛ ꯊꯥꯅꯔꯦꯗꯅꯀꯣ ꯌꯨꯝꯗ ꯑꯗꯨꯃꯥꯏꯅ ꯃꯔꯨ ꯇꯧꯔꯒ ꯑꯗꯨꯁꯨ ꯀꯥꯟꯅꯩ ꯑꯗꯨꯁꯨ ꯑ ꯑꯗꯨꯒꯅꯦ ꯅꯣꯏ ꯀꯩꯅꯣ ꯅ ꯑꯩ ꯁꯨꯇꯤ ꯀꯌꯥꯝ ꯀꯨꯏꯅ ꯂꯩꯔꯤꯕ ꯍꯧꯖꯤꯛꯀꯥꯟꯁꯦ
ꯁꯨꯇꯤꯁꯦ ꯑꯩꯈꯣꯏꯒꯤ ꯇꯥꯡ ꯇꯔꯥꯃꯉꯥ ꯐꯥꯎꯕ ꯑꯗꯨꯃꯥꯏꯅ ꯂꯩꯌꯦ ꯑꯗꯨꯗ ꯆꯦꯡꯒꯨꯝ ꯊꯣꯛ ꯆꯦꯡꯒꯨꯝꯒꯤ ꯀꯩꯅꯣ ꯇꯧꯕꯁꯨ ꯆꯦꯡꯗꯨꯨꯝꯒꯤ ꯋꯥꯔꯤ ꯁꯨꯝ ꯁꯥꯟꯅꯔꯕꯅꯤ ꯆꯦꯡꯒꯨꯝꯒꯤ ꯋꯥꯔꯤ ꯈꯔ ꯁꯨꯝ ꯁꯥꯟꯅꯔꯁꯦ ꯍꯥꯏꯗꯤ ꯑꯩꯈꯣꯏꯒꯤ ꯆꯦꯡꯗꯨꯨꯝꯁꯦ ꯑꯩꯒꯤ ꯃꯣꯠꯇꯗꯤ ꯍꯧꯖꯤꯛꯇꯤ ꯃꯌꯥꯝꯅ ꯑꯇꯣꯞꯄ ꯃꯈꯜ ꯃꯈꯜꯒꯤ ꯍꯥꯏꯗꯤ ꯍꯥꯏꯗꯤ ꯑꯩꯈꯣꯏ ꯇꯔꯕꯨꯖꯜ ꯀꯔꯕꯥꯔ ꯇꯧꯕ ꯑꯗꯨꯒ ꯈꯣꯡꯗ꯭ꯔꯨꯝ ꯃꯥꯏꯔꯦꯟ ꯀꯔꯕꯥꯔ ꯇꯧꯕ ꯁꯨꯃꯥꯏꯅ ꯍꯧꯖꯤꯛꯤ ꯆꯦꯡꯒꯨꯝꯁꯤꯁꯨ ꯑꯩꯈꯣꯏ ꯄꯥꯛꯇꯛꯅꯛꯅ ꯐꯖꯅ ꯊꯥ ꯇꯥꯔꯒꯗꯤ ꯃꯁꯤꯁꯨ ꯌꯥꯝꯅ ꯆꯥꯎꯅ ꯃꯥꯏ ꯄꯥꯛꯄ ꯌꯥꯕ ꯑꯗꯨꯃꯥꯏꯅ ꯑꯩꯈꯣꯏ ꯂꯂꯣꯟ ꯏꯇꯤꯛ ꯑꯃ ꯑꯣꯏꯔꯦ ꯍꯥꯏꯕꯗꯣ ꯑꯗꯣ ꯑꯗꯨꯝ ꯍꯥꯏꯗꯤ ꯈꯨꯗꯝ ꯍꯛꯆꯥꯡꯗ ꯃꯌꯥꯝ ꯑꯗꯨꯝ ꯇꯧꯅꯕ ꯃꯤ ꯌꯥꯎꯔꯦꯕ ꯍꯥꯏꯗꯤ ꯃꯌꯥꯝꯁꯤꯁꯨ ꯍꯧꯖꯤꯛ ꯆꯦꯡꯒꯨꯝꯒꯤ ꯀꯥꯟꯅꯕꯁꯤꯁꯨ ꯈꯪꯉꯕꯅꯤꯅ ꯐꯖꯅ ꯀꯩꯅꯣ ꯇꯧꯅꯔꯦꯕ ꯆꯤꯡꯗꯨꯗꯤ ꯊꯥꯔꯦ ꯑꯗꯒꯤ ꯂꯩꯕ ꯃꯤꯁꯨ ꯉꯥ ꯆꯥꯗꯧꯕ ꯃꯤꯕꯨ ꯉꯥ ꯆꯥꯗ꯭ꯔꯁꯨ ꯆꯤꯡꯗꯨꯣ ꯃꯣꯏꯅ ꯆꯥꯔꯗꯤꯅ ꯍꯥꯏꯔꯒ ꯑꯗꯨꯃꯥꯏꯅ ꯅꯪꯅ ꯍꯧꯖꯤꯛ ꯍꯥꯏꯣꯔꯛꯄ ꯇꯤꯟ ꯐꯪꯕ ꯃꯥꯒꯤ ꯀꯥꯟꯅꯕ ꯃꯌꯥꯝ ꯐꯪꯕꯗꯣ ꯑꯗꯨꯗꯨꯅ ꯑꯗꯨꯃꯥꯏꯅ ꯇꯧꯅꯕ ꯌꯥꯎ ꯍꯧꯛ ꯎꯔꯦ ꯆꯤꯡꯒꯨꯝꯁꯦ
ꯍꯣꯏ ꯆꯦꯡꯒꯨꯝꯅꯕꯨꯗꯤ ꯍꯣꯏ ꯕꯤꯖꯤꯅꯦꯁ ꯍꯥꯏꯗꯤ ꯀꯔꯕꯥꯔꯒꯤ ꯂꯝꯗꯕꯨꯗꯤ ꯍꯦꯟꯅ ꯆꯥꯎꯈꯠꯂꯦ ꯍꯥꯏꯗꯤ ꯍꯧꯖꯤꯛꯀꯤ ꯂꯩꯔꯤꯕ ꯑꯩꯈꯣꯏꯒꯤ ꯃꯍꯧꯁꯥꯒꯤ ꯐꯤꯕꯝꯁꯦ ꯆꯣꯜꯂꯤ ꯆꯣꯜꯂꯤ ꯂꯥꯎꯕ ꯃꯐꯝꯁꯦ ꯑꯁꯤꯅꯁꯨ ꯍꯦꯟꯅꯁꯨ ꯍꯦꯟꯅ ꯆꯥꯟꯅꯕꯀꯣ ꯑꯗꯨꯅ ꯍꯧꯖꯤꯛ ꯃꯇꯝꯁꯦ ꯆꯞ ꯆꯥꯔꯦ ꯃꯣꯏꯗꯤ ꯀꯔꯕꯥꯔ ꯇꯧꯕꯒꯤꯀꯣ ꯑꯗꯨꯅ ꯍꯧꯖꯤꯛ ꯃꯌꯥꯝ ꯄꯨꯊꯣꯛꯅꯔꯛꯏꯁꯦ ꯑꯗꯨꯝ ꯆꯦꯡꯒꯨꯝꯁꯦ ꯑꯗꯨꯝ ꯐꯖꯅ ꯀꯩꯅꯣ ꯇꯧ ꯊꯥ ꯇꯥꯔꯒꯗꯤ ꯐꯖꯅ ꯆꯥꯎꯈꯠꯅ ꯄꯩꯁꯥ ꯅꯨꯡꯁꯥ ꯐꯖꯅ ꯄꯥꯏꯕ ꯌꯥꯕ ꯑꯃ ꯁꯤꯟꯐꯝ ꯑꯃ ꯑꯣꯏ ꯑꯗꯨꯝ ꯏꯃꯥꯟꯅꯕ ꯑꯃꯁꯨ ꯃꯣꯏꯒꯤ ꯃꯃꯥꯗꯨ ꯆꯦꯡꯒꯨꯝ ꯉꯥꯛꯇ ꯊꯥꯔꯒꯀꯣ ꯆꯦꯡꯒꯨꯝ ꯊꯥꯔꯦ ꯑꯗꯨꯒ ꯃꯣꯏꯒꯤ ꯇꯣꯉꯥꯟꯅ ꯑꯃꯨꯛ ꯆꯦꯡꯒꯨꯝꯒꯤ ꯑꯆꯥꯔꯁꯨ ꯄꯨꯊꯣꯛꯑꯦꯕ ꯑꯗꯨꯏ ꯃꯊꯛꯇ ꯇꯣꯉꯥꯟꯅ ꯃꯥꯒꯤ ꯄꯤꯈꯜꯁꯨ ꯑꯗꯨ ꯉꯥꯛꯇ ꯇꯧꯋꯦ ꯑꯗꯨꯒ ꯃꯣꯏ ꯏꯃꯨꯡꯗꯣ ꯐꯖꯅ ꯆꯥꯎꯈꯠꯂꯦ ꯄꯩꯁꯥꯁꯨ ꯐꯖꯅ ꯄꯥꯏꯌꯦꯕ ꯆꯦꯡꯒꯨꯝꯗꯨꯗ ꯇꯧꯕꯗ ꯍꯥꯟꯅ ꯑꯗꯨꯃꯥꯏꯅ ꯇꯧꯋꯤ
ꯑꯗꯨꯅꯤ ꯆꯦꯡꯒꯨꯝꯁꯤ ꯌꯥꯝꯅ ꯃꯥꯏꯕ ꯄꯥꯛꯅ ꯁꯨꯃꯥꯏꯅ ꯀꯔꯕꯥꯔ ꯇꯧꯕ ꯌꯥꯕ ꯑꯃ ꯑꯣꯏꯔꯦꯕ ꯑꯩꯗꯤ ꯅꯪꯅ ꯍꯧꯖꯤꯛ ꯑꯆꯥꯔ ꯍꯥꯏꯔꯤꯗꯨꯕꯨ ꯆꯥꯗ꯭ꯔꯤꯅꯦ ꯍꯥꯏꯗꯤ ꯌꯦꯟꯖꯥꯡ ꯁꯦꯝꯃꯒ ꯀꯥꯡꯉꯧꯉ ꯍꯧꯔꯒ ꯆꯥꯕ ꯅꯠꯇꯅ ꯑꯇꯣꯞꯄ ꯃꯈꯜꯒꯤꯗꯤ ꯑꯆꯥꯔꯗꯤ ꯑꯆꯥꯔ ꯑꯣꯏꯅꯗꯤ ꯆꯥꯗꯣꯏꯅꯦ ꯑꯗꯨ ꯑꯃꯨꯛꯇꯪ ꯃꯍꯥꯎ ꯇꯪꯕꯗꯤ ꯌꯥꯏꯅꯤ
ꯎꯝ ꯍꯣꯏ ꯃꯇꯝ ꯐꯪ ꯇꯥꯔꯒꯗꯤ ꯑꯩ ꯂꯩꯔꯒ ꯄꯨꯔꯛꯀꯦ ꯑꯗꯣ ꯃꯣꯏ ꯆꯦꯡꯒꯨꯝꯒꯤꯅꯦ ꯆꯦꯡꯒꯨꯝꯒꯤ ꯁꯥꯕꯗ ꯁꯨꯃꯥꯏꯅ ꯆꯦꯡꯒꯨꯝꯅ ꯁꯥꯕ ꯕꯤꯁꯀꯤꯠꯁꯨ ꯄꯨꯊꯣꯛꯑꯦꯕꯀꯣ ꯍꯥꯏꯗꯤ ꯀꯩ ꯍꯥꯏꯅꯤ ꯎ ꯕꯣꯔꯥꯒꯤ ꯇꯥꯏꯞ ꯇꯧꯕ ꯍꯥꯏꯗꯣꯏꯔꯥ ꯀꯃꯥꯏꯅ ꯍꯥꯏꯗꯣꯏꯅꯣ ꯑꯗꯨꯃꯥꯏꯅ ꯇꯧꯔ ꯄꯨꯊꯣꯛꯄꯅꯦꯕꯀꯣ ꯑꯗꯨꯝ ꯑꯗꯨꯁꯨ ꯌꯥꯝ ꯍꯥꯎꯋꯦ ꯑꯗꯨꯝ ꯆꯤꯅꯤ ꯌꯥꯝ ꯍꯥꯞꯇꯦꯕꯀꯣ ꯑꯗꯨꯒ ꯑꯗꯨꯝ ꯀꯩ ꯍꯥꯏꯅ ꯆꯥꯀꯥꯟꯗ ꯏꯁꯃꯨꯠ ꯑꯣꯏꯔꯒ ꯍꯥꯏꯗꯤ ꯅꯥꯜꯂꯒ ꯌꯥꯝ ꯏꯁꯥꯗ ꯌꯥꯝ ꯍꯦꯜꯗꯤ ꯑꯣꯏꯕꯗꯣꯀꯣ ꯏꯁꯥꯗ ꯌꯥꯝ ꯐꯕꯗꯣ ꯑꯗꯨꯃꯥꯏꯅ ꯑꯣꯏ ꯅ ꯅꯪꯁꯨ ꯑꯗꯨ ꯆꯥꯔꯒꯗꯤ ꯑꯦ ꯁꯤꯗꯤ ꯁꯨꯃꯥꯏꯅ ꯇꯧꯕ ꯑꯣꯏꯔꯦꯅ ꯈꯪꯅꯤꯦ
ꯑꯩꯗꯤ ꯅꯍꯥꯟꯈꯩꯕꯨ ꯑꯝꯇ ꯈꯪꯒꯦꯅꯦ ꯉꯁꯤꯗ ꯅꯪꯅ ꯍꯧꯖꯤꯛꯇꯪ ꯍꯥꯏ ꯀꯥꯟꯁꯤꯗ ꯈꯪꯉꯤꯅꯦ ꯑꯗꯨꯗꯤ ꯍꯌꯦꯡ ꯅꯣꯡꯃ ꯅꯪꯅ ꯈꯪꯕꯅꯤꯅ ꯅꯪꯅ ꯂꯩꯔꯒ ꯄꯨꯔꯛꯑꯣ ꯃꯣꯏꯗꯨꯗꯒꯤ ꯑꯗꯨꯗꯨꯒ ꯃꯍꯥꯎ ꯇꯪꯕ ꯌꯥꯏ ꯌꯥꯝ ꯍꯥꯎꯔꯝ ꯇꯥꯔꯒꯗꯤ ꯑꯩꯅꯁꯨ ꯑꯩꯈꯣꯏ ꯏꯃꯥ ꯍꯣꯏꯗꯁꯨ ꯄꯤꯖꯕ ꯌꯥꯏ ꯏꯃꯨꯡꯒꯤ ꯃꯤ ꯃꯈꯩꯗꯁꯨ ꯍꯥꯏꯗꯤ ꯀꯅꯥꯝꯇ ꯆꯥꯗꯦ ꯑꯕ ꯑꯩꯅ ꯈꯪꯕ ꯃꯤ ꯃꯈꯩꯗ ꯑꯗꯨꯗꯨꯅ ꯍꯌꯦꯡ ꯅꯣꯡꯃꯥꯏ ꯂꯩ ꯅꯪꯅ ꯂꯩꯔꯒ ꯄꯨꯔꯛꯑꯣ ꯑꯗꯨꯗꯨꯒ
ꯍꯣꯏ ꯌꯥꯏꯌꯦꯦ ꯑꯩꯈꯣꯏꯁꯨ ꯊꯧꯑꯣꯏꯅꯅꯦ ꯑꯩꯈꯣꯏꯒꯤ ꯑꯣꯖꯥ ꯃꯈꯩꯒꯤ ꯀꯩꯅꯣꯒꯤ ꯃꯍꯩ ꯂꯣꯏꯁꯪ ꯃꯈꯩꯒꯤ ꯑꯣꯖꯥ ꯃꯈꯩꯗꯣ ꯄꯤꯖꯅꯕꯅ ꯊꯑꯣꯏꯅ ꯄꯨꯌꯦ ꯑꯗꯨꯒ ꯑꯗꯨꯝ ꯃꯣꯏꯗ ꯄꯤꯖꯩꯌꯦ ꯑꯗꯨꯝ ꯑꯗꯨꯒ ꯃꯣꯏꯅꯁꯨ ꯍꯥꯏꯌꯦ ꯑꯩꯈꯣꯏ ꯑꯍꯥꯟꯕꯁꯨ ꯁꯨ ꯇꯧꯕꯅꯦꯕ ꯑꯗꯨꯏꯗꯣ ꯑꯗꯨꯗ ꯅꯣꯏꯁꯤ ꯌꯥꯝ ꯃꯥꯏ ꯄꯥꯛꯀꯅꯤ ꯑꯗꯨ ꯃꯈꯥ ꯆꯠꯊꯔꯒ ꯇꯧ ꯁꯤꯁꯦ ꯑꯗꯨꯝ ꯍꯥꯎꯋ ꯈꯣꯠꯂꯤ ꯑꯗꯨꯃꯥꯏꯅ ꯇꯧꯔꯒ ꯃꯣꯏꯅꯁꯨ ꯐꯖꯅ ꯍꯥꯏꯕꯤ ꯑꯗꯨꯅ ꯃꯣꯏꯅ ꯃꯣꯏ ꯃꯃꯥꯗꯨꯅ ꯐꯖꯅ ꯇꯧꯈꯔꯦ ꯍꯧꯖꯤꯛꯀꯤ ꯄꯣꯠꯇꯨꯁꯨ ꯑꯗꯨꯝ ꯀꯕꯥ ꯆꯥꯎꯅ ꯐꯖꯅ ꯄꯣꯠꯇꯣ ꯁꯦꯟꯊꯣꯛ ꯂꯩ ꯁꯦꯟꯊꯣꯛ ꯂꯝꯕꯤ ꯂꯩꯅ ꯐꯖꯅ ꯇꯧꯈ꯭ꯔꯦꯕ ꯑꯗꯨꯝ ꯑꯗꯨꯅ ꯐꯖꯅ ꯆꯥꯎꯈꯠꯂꯦ ꯃꯣꯏ ꯃꯨꯡꯗꯤ
ꯃꯣꯏꯒꯤꯗꯨꯅ ꯍꯣꯏ ꯀꯔꯕꯥꯔ ꯑꯣꯏꯅ ꯇꯧꯕ ꯑꯣꯏꯔꯦ ꯑꯩ ꯍꯥꯏꯗꯤ ꯃꯁꯤꯁꯦ ꯆꯦꯡꯒꯨꯝꯁꯦ ꯑꯃꯝ ꯈꯤꯇꯪ ꯍꯥꯏꯗꯤ ꯑꯩꯒꯤ ꯁꯨꯝ ꯕꯤꯠꯀꯤ ꯑꯣꯏꯅ ꯍꯥꯏꯇꯥꯔꯦ ꯈꯤꯇꯪ ꯃꯔꯨꯁꯤ ꯂꯧꯔꯒ ꯑꯩ ꯊꯥꯔꯒ ꯌꯦꯡꯁꯤꯔꯅ ꯍꯥꯏꯗꯤ ꯏꯁꯥꯅ ꯊꯥꯖꯕ ꯆꯤꯟꯒꯨꯝꯅꯤꯒ ꯍꯥꯏꯔꯒ ꯍꯧꯔꯀꯥꯟꯗ ꯃꯈꯣꯏ ꯃꯊꯣꯟ ꯃꯊꯣꯟꯒꯥꯡ ꯐꯖꯅ ꯍꯧꯔꯛꯄꯗꯣ ꯑꯩꯈꯣꯏ ꯆꯦꯡꯒꯨꯝꯁꯦ ꯍꯧꯕꯗꯁꯨ ꯌꯥꯝꯅ ꯐꯖꯕ ꯑꯣꯏꯗꯅ ꯑꯩꯈꯣꯏꯅ ꯃꯔꯨ ꯑꯣꯏꯅ ꯇꯧꯔꯒ ꯇꯧꯕ ꯄꯣꯠꯁꯦ ꯑꯁꯤꯁꯤꯅ ꯑꯩꯁꯤ ꯆꯥꯡꯌꯦꯡ ꯑꯝꯇꯪ ꯇꯧꯁꯤꯔꯥꯅ ꯈꯜꯂꯤꯕꯅꯤꯅ ꯃꯁꯤ ꯈꯔ ꯑꯈꯪ ꯑꯍꯩꯁꯤꯡꯗꯒꯤ ꯀꯃꯥꯏꯅ ꯊꯥꯕꯅꯣ ꯍꯥꯏꯕꯗꯣ ꯃꯁꯤꯒꯤꯁꯤ ꯌꯦꯡꯉꯒ
ꯑꯩꯈꯣꯏꯁꯨ ꯅꯍꯥꯟꯅꯦ ꯀꯩꯅꯣ ꯑꯩꯈꯣꯏ ꯃꯥꯅ ꯍꯥꯏꯌꯦꯕꯀꯣ ꯑꯩꯈꯣꯏꯒꯤ ꯏꯪꯈꯣꯜ ꯆꯠꯄꯩꯗꯨꯗ ꯑꯩꯈꯣꯏ ꯆꯔꯨ ꯈꯔ ꯂꯩꯕꯗꯨꯗ ꯑꯗꯨꯗ ꯃꯥꯅ ꯆꯦꯡꯗꯣ ꯈꯔ ꯍꯨꯟꯁꯤꯜꯂꯣ ꯑꯗꯨꯒ ꯑꯗꯨꯝ ꯆꯔꯨꯋꯦꯟꯗꯣ ꯆꯣꯡꯉꯛꯀꯅꯤ ꯈꯣꯠꯂꯛꯀꯅꯤꯅ ꯑꯩꯁꯨ ꯅꯍꯥꯟ ꯀꯩꯅꯣ ꯆꯦꯡ ꯈꯔ ꯂꯧꯔꯦ ꯆꯥꯗꯣꯟ ꯈꯔ ꯂꯧꯔꯒ ꯏꯪꯈꯣꯜ ꯆꯠꯄꯩꯗꯨꯗ ꯊꯥꯖꯤꯜꯂꯝ ꯅꯦꯕꯀꯣ ꯍꯧꯖꯤꯛꯇꯤ ꯈꯔ ꯆꯣꯡꯉꯝꯕꯁꯨ ꯌꯥꯔꯦ ꯑꯩ ꯏꯪꯈꯣꯜ ꯆꯠꯇꯕꯗꯤ ꯀꯨꯏꯔꯦꯕꯀꯣ ꯌꯨꯝꯗ ꯂꯩꯕꯗꯒꯤ ꯑꯗꯨꯅ ꯍꯧꯖꯤꯛꯇꯤ ꯈꯔ ꯆꯣꯡꯉꯝꯃꯅꯤ ꯑꯗꯨꯝ ꯆꯔꯨꯗ ꯍꯣꯏ ꯊꯝꯃꯒꯦꯀꯣ ꯑꯗꯨꯒꯤ ꯃꯇꯥꯡ ꯆꯥꯕꯗ ꯑꯃꯛ ꯊꯦꯡꯅꯔꯁꯦ